ꯍꯂꯣ ꯇꯥꯏꯌꯦ ꯇꯥꯏꯌꯦ ꯆꯠꯈ꯭ꯔꯦ ꯅ ꯁꯥꯏꯗꯣ
ꯅꯦꯠꯋꯥꯔꯛꯅꯔ ꯑꯩꯅꯔꯥ ꯈꯪꯗꯦ
ꯔꯣꯛꯇ ꯃꯥꯂꯦ
ꯑꯣ ꯀꯔꯤ ꯇꯕ꯭ꯔꯣ
ꯑꯁ ꯉꯁꯥꯏ ꯇꯨꯝꯈ꯭ꯔꯕꯗ ꯍꯧꯖꯤꯛ ꯍꯧꯒꯠꯄ
ꯇꯨꯝꯈ꯭ꯔꯦ ꯍꯧꯖꯤꯛ
ꯉꯁꯥꯏ ꯇꯨꯝꯕꯅꯦꯕꯀꯣ ꯋꯥꯕꯒꯤ ꯑꯗꯣ ꯍꯧꯖꯤꯛ ꯍꯧꯒꯠꯄ
ꯑꯦ ꯀꯔꯤꯒꯤ ꯋꯥꯕ꯭ꯔꯥ ꯀꯣꯜ ꯇꯧꯃꯟꯕꯤꯒꯔꯅꯪ
ꯋꯥꯔꯤꯔꯤ ꯁꯃꯟꯕꯤ ꯋꯥꯀꯩ
ꯍꯣꯏ ꯋꯥꯔꯤ ꯁꯥꯃꯟꯕꯁꯨ ꯋꯥꯗꯤ ꯋꯥꯏꯀꯣ ꯅꯍꯥꯟ ꯍꯣꯏꯁꯨ ꯑꯗꯨꯃꯥꯏꯅ ꯇꯧꯋꯦ
ꯅꯪꯁꯤ ꯂꯥꯏꯟ ꯐꯪꯕ ꯋꯥꯏꯅꯦ
ꯀꯔꯤꯕ
ꯂꯥꯏꯟ ꯐꯪꯕ ꯋꯥꯏꯅꯦ ꯅꯪꯕꯨ
ꯍ ꯍꯣꯏ ꯅꯒꯤ ꯏꯁꯦ ꯆꯥꯟꯅꯗꯕꯒꯤꯔ ꯈꯪꯗꯦ
ꯏꯒ
ꯉꯔꯥꯡꯗꯣ ꯑꯩ ꯈꯔ ꯉꯟꯅ ꯇꯨꯝꯕꯅꯦ
ꯎꯝ
ꯎ
ꯉꯪꯁꯦ ꯑꯔꯖꯦꯟꯇꯤꯅꯥ ꯑꯣꯏꯕꯖꯥꯅꯤꯡ
ꯎꯝ ꯑꯔꯖꯦꯟꯇꯤꯅꯥꯅꯦ ꯅꯪꯗꯤꯔ
ꯁꯤꯗꯤ ꯑꯥꯔꯖꯦꯟꯇꯤꯅꯥꯒꯤ ꯑꯣꯄꯣꯅꯦꯟꯗꯨꯅꯤ ꯔꯥꯏꯕꯦꯜꯗꯨꯅꯤ
ꯔꯣꯅꯦꯜꯗꯣ ꯑꯣꯏꯔ ꯑꯣꯏ ꯑꯣꯏꯕ꯭ꯔꯅ
ꯍꯣꯏ
ꯎꯝ ꯑꯁ ꯅꯨꯡꯉꯥꯏꯌꯦꯅ
ꯎ
ꯑꯩꯅ ꯈ꯭ꯋꯥꯏꯗꯒꯤ ꯄꯥꯝꯅꯕꯗꯣ ꯃꯥꯅꯦ
ꯑꯣ ꯑꯩꯅ ꯈ꯭ꯋꯥꯏꯗꯒꯤꯩ ꯄꯥꯝꯕꯗꯣ ꯃꯥꯅꯤ ꯑꯗꯨꯒ ꯔꯣꯅꯥꯜꯗꯣ
ꯎꯝ
ꯎꯝꯦ
ꯀ ꯆꯥꯗ꯭ꯔꯤꯌꯦꯗ ꯍꯧꯖꯤꯛ ꯃꯥꯒ ꯅꯍꯜꯂꯑ ꯌꯥꯁꯨ
ꯈꯗꯥꯏꯗꯤ ꯀꯦ
ꯑꯩꯈꯣꯏ ꯀꯣꯂꯦꯖꯇ ꯁꯤꯡꯖꯨ ꯆꯥꯕ ꯆꯠꯄ
ꯎ ꯇꯣꯔꯦ ꯈꯟꯖꯨ ꯀꯧꯕ ꯈꯨꯂꯦ ꯁ ꯁꯥꯐ ꯐꯣꯟꯅꯦ
ꯑꯗꯣꯁꯦ ꯕꯤꯔꯌꯥꯅꯤ ꯆꯥ ꯆꯥꯁꯨ ꯆꯥꯏꯦ ꯄꯅꯤꯔ ꯄꯨꯨꯔꯤꯁꯨ ꯆꯥꯏꯦ ꯋꯥꯀꯤꯡ ꯁꯥ ꯅ ꯆꯠꯄꯅꯦꯕ ꯑꯩꯈꯣꯏꯗꯣ ꯎꯝ ꯎꯝ ꯏ ꯋꯥꯛꯀꯤꯡ ꯋꯥꯛꯀꯤꯡ ꯆꯠꯂꯒ ꯑꯗꯨꯝ ꯆ ꯁꯦꯔꯥꯟ ꯑꯃꯨꯛ ꯆꯠꯄ ꯈꯣꯏꯗꯣ ꯑꯗꯨꯏꯅꯦ ꯌꯥꯝ ꯊꯦꯡꯅ ꯍꯜꯂꯛꯑꯦꯗ ꯄꯨꯡ ꯑꯅꯤꯒꯨꯝꯕ ꯆꯠꯄꯃ ꯂꯩꯈꯣꯡꯒ ꯆꯠꯄꯅꯤꯅ ꯕꯥꯖꯔ ꯌꯥꯎ ꯈꯔꯅꯤ ꯈꯔ ꯆꯠꯂ ꯗ ꯅꯣꯏ ꯁꯨ ꯁꯤꯗ ꯂꯩꯕ꯭ꯔꯥ ꯌꯨꯝꯗꯔꯥ ꯃꯄꯥ ꯑꯅꯔ
ꯃꯕꯥꯥꯟ ꯂꯩꯦ
ꯑꯣ ꯅꯨꯡꯉꯥꯏꯍꯦ ꯅꯪꯁꯦ
ꯅꯨꯡꯉꯥꯏꯇ ꯀꯗꯥꯗꯤ ꯅꯨꯡꯉꯥꯏꯒꯣ
ꯋꯥꯔꯤ ꯁꯝꯍꯟꯗꯅ ꯑꯩꯈꯣꯏꯁꯨ ꯋꯥꯒꯦꯔꯥ ꯈꯪꯗꯦ ꯉꯁꯤ
ꯃꯁꯤ ꯋꯥꯔꯤ ꯋꯥꯔꯤ ꯁꯃꯗꯤ ꯌꯕ ꯋꯥꯔꯕꯅꯤ ꯍꯧꯖꯤꯛꯇꯤ ꯏꯅꯔꯖꯤꯇꯤ
ꯋꯥꯔꯤ ꯀꯌꯥ ꯀꯌꯥ ꯁꯥꯕ꯭ꯔꯣ ꯀꯣ ꯅꯨꯃꯤꯠꯇ
ꯑꯩ ꯅꯨꯃꯤꯠꯇ ꯀꯨꯟꯊ꯭ꯔꯥꯃꯨꯝꯝ ꯑꯃ ꯁꯥꯏ
ꯎꯝ ꯑꯁ ꯌꯥꯔ ꯅꯏ ꯌꯥꯔ ꯅꯪ ꯅꯪꯃꯃꯤ ꯂꯥꯏ ꯦ ꯑꯁꯤꯗ ꯑꯩꯁꯨ ꯅꯪꯕꯨ ꯀꯣꯝꯄꯤꯠ ꯇꯥꯎꯕ ꯍꯥꯎꯈ꯭ꯔꯅꯦꯦ
ꯑꯩ ꯂꯩꯁꯥꯕꯤ ꯈꯛꯇꯪ ꯁꯥꯕꯅꯤꯗ ꯄꯁꯥꯕꯤ ꯀꯨꯟꯊ꯭ꯔꯥ ꯁꯥꯔꯦ ꯋꯥꯔꯦ
ꯔꯤꯄꯤꯠ ꯔꯤꯄꯤꯠ ꯇꯧꯕ꯭ꯔꯥ ꯑꯗꯨꯝ ꯆꯦꯟꯖ ꯇꯧꯕ꯭ꯔꯥ ꯑꯃ ꯑꯃ ꯑꯃ
ꯑꯁ ꯆꯦꯟꯁꯨ ꯑꯣꯏꯣꯏꯗ ꯑꯗꯨꯣ
ꯎꯝ ꯅꯨꯄꯤꯗꯤ ꯌꯥꯝ ꯐꯪꯈ꯭ꯔꯅꯤꯅ ꯑꯗꯨꯗꯤ ꯁꯤꯗꯤꯗꯒꯤ
ꯑꯁ ꯈꯪꯗꯦ ꯑꯗꯨꯗꯤ ꯌꯥꯝ ꯁꯥꯟꯅꯩꯗꯝ ꯑꯐꯥꯎ ꯐꯪꯗꯦ
ꯐꯪꯗ
ꯀꯣꯏꯅꯕꯒꯤꯗ ꯑꯃꯐꯥꯎ ꯐꯪꯗꯦ ꯋꯥꯔꯤꯗꯤ ꯌꯥꯝ ꯁꯥꯟꯅꯑ
ꯋꯥꯊꯤꯗꯤ ꯊꯥꯖꯗ꯭ꯔꯦꯗ
ꯊꯤ ꯇꯧꯕ ꯅꯄꯤ
ꯅꯨꯄꯤ ꯅꯨꯃꯤꯠꯇ ꯀꯨꯟꯊ꯭ꯔꯥꯁꯤꯅ ꯋꯥꯔꯤ ꯁꯥꯟꯅ ꯍꯥꯏꯔꯒ ꯑꯃ ꯊꯥꯎ ꯈꯪꯗꯦ ꯍꯥꯏꯔꯗꯤ ꯊꯥꯖꯕ ꯋꯥꯠꯇꯦꯗ ꯑꯩꯈꯣꯏꯗꯤ
ꯃ ꯐꯪꯗ꯭ꯔꯦ ꯃꯥꯥꯊꯤꯕꯤꯔꯣ
ꯁꯤꯗ꯭ꯔꯁꯦ ꯑꯗꯨꯝꯂꯏꯅꯦꯒ ꯆꯍꯤ ꯀꯌꯥ ꯁꯨꯈ꯭ꯔꯕ꯭ꯔꯣ ꯀꯨꯟꯊ꯭ꯔꯥ ꯀꯨꯟꯊ꯭ꯔꯥꯗꯤ ꯁꯨꯔꯝꯃꯣꯏꯅ
ꯏꯁꯩ ꯂꯤꯕ ꯍꯧꯔꯦ ꯑꯗꯨꯒꯤ ꯑꯃ ꯊꯤꯕꯤꯌꯨ
ꯎꯝ ꯀꯨꯟꯊ꯭ꯔꯥ ꯀꯨꯟꯊ꯭ꯔꯥ ꯁꯨꯗ꯭ꯔꯗꯤ ꯀꯥꯏꯗꯣꯏꯗ
ꯀꯨꯟꯊ꯭ꯔꯥ ꯁꯨꯒꯗꯧꯔ
ꯋꯥ ꯍꯥꯎꯋꯥꯗ꯭ꯔꯁꯨ
ꯍꯩ ꯍꯟꯆꯤꯠ ꯀꯨꯟꯊ꯭ꯔꯥ ꯁꯨꯔꯅꯤ
ꯀꯥꯏꯗꯦ ꯅꯨꯄꯥꯕꯨꯗꯤ ꯀꯨꯟꯊ꯭ꯔꯥ ꯍꯦꯜꯂꯁꯤ ꯀꯥꯏꯗꯦꯗ
ꯐꯖꯔꯗꯤ
ꯎꯝ ꯑꯍꯟꯁꯦ ꯄꯥꯛ ꯐꯖꯕ ꯂꯩꯗꯨꯗ ꯂꯅꯨꯡꯥꯏ ꯀ꯭ꯔꯤ ꯍꯥꯏꯁꯦꯔꯥ ꯈꯪꯗꯦ ꯐꯖꯕꯗꯤ ꯂꯥꯏꯗꯤ ꯂꯥꯛꯌꯦꯦ
ꯑꯗꯨꯁꯨ ꯌꯥꯝ ꯐꯖꯕ ꯂꯩꯇꯦꯕ ꯅꯠꯇ꯭ꯔꯥ
ꯎꯝ ꯑꯉꯥꯡꯁꯤꯡꯅ ꯐꯖꯗ꯭ꯔꯣ ꯑꯉꯥꯡ ꯂꯥꯛꯑꯣꯣ ꯀꯩꯅꯣ ꯀꯔꯤ ꯑꯉꯥꯡ ꯄꯣꯛꯈ꯭ꯔꯗꯤ ꯅꯪ ꯄꯄꯤ ꯑꯅꯥꯎꯕ ꯀꯣꯏꯅꯤꯡꯕꯒꯤ ꯋꯥꯈꯜꯗꯣ ꯊꯣꯛꯀꯅꯦꯕ ꯈꯪꯉꯦ ꯍꯥꯏ
ꯃꯠꯇꯗ ꯑꯉꯥꯡꯗꯤ ꯑꯉꯥꯡ ꯑꯣꯏꯃꯂꯦꯅꯦ ꯋꯥꯔꯤꯁꯦ ꯍꯥꯥꯕꯗꯨ ꯅꯨꯡꯉꯥꯏꯇꯣꯏꯅꯦ ꯑꯉꯥꯡꯒꯤ ꯕꯤꯍꯦꯕꯤꯌꯔ ꯌꯥꯝ ꯇꯧꯋꯤꯅꯤ ꯅꯨꯄꯤꯁꯤꯡꯁꯦ ꯑꯉꯥꯡꯁꯤꯡꯁꯦ ꯍꯥꯏꯕꯅꯤꯅ ꯑꯇꯣꯞ ꯑꯉꯥꯡꯁꯦ ꯑꯉꯥꯡ ꯑꯣꯏꯃꯜꯂꯁꯨ ꯅꯨꯡꯉꯥꯏꯇꯦ ꯑꯗꯣ
ꯍꯣꯏ ꯋꯥꯗꯤ ꯋꯥꯕꯅꯤ ꯑꯗꯨ ꯑꯣꯏꯁꯨ ꯈꯔ ꯀꯨꯟꯒꯨꯝꯕ ꯈꯔ ꯍꯦꯟꯕꯁꯤꯡꯗꯣ ꯀꯨꯟ ꯀꯨꯟ ꯀꯨꯟ ꯀꯨꯟ ꯑꯃ ꯑꯗꯨ ꯑꯗꯨꯒꯨꯝꯕꯗ ꯌꯥꯅꯤꯗ
ꯁꯨꯣ ꯑꯉꯥꯡꯥꯡ ꯑꯣꯏ ꯃꯜꯂꯦꯗ ꯇ꯭ꯋꯦꯟꯇꯤ ꯐꯥꯏꯚ ꯇ꯭ꯋꯦꯟꯇꯤ ꯐꯥꯏꯚ ꯄ꯭ꯂꯥꯁ
ꯅꯨꯄꯥꯒ ꯅꯨꯄꯤ ꯆꯍꯤ ꯑꯩꯠ ꯀꯦꯐꯇꯣ ꯇꯔꯥꯒꯨꯝꯕ ꯊꯝꯃꯁꯨ ꯀꯥꯏꯗꯦ
ꯎꯝ
ꯑꯩꯗꯤ ꯅꯨꯄꯥ ꯑꯣꯏꯔꯗꯤ ꯑꯉꯥꯡ ꯑꯉꯥꯡ ꯑꯗꯨꯝ ꯂꯥꯎꯅꯤꯗ
ꯉ꯭ꯔꯣ
ꯎꯝ ꯑꯩ ꯅꯨꯄꯥ ꯑꯣꯏꯔꯝꯃꯗꯤ ꯑꯉꯥꯡ ꯂꯧꯅꯤꯕ
ꯑꯉꯥꯡꯁꯨ ꯐꯖꯕ ꯂꯩ ꯑꯍꯟꯁꯨ ꯐꯖꯕ ꯂꯩ ꯑꯩꯗꯤ ꯑꯗꯨꯝ ꯐꯖꯕꯗꯨ ꯂꯧꯈ꯭ꯔꯅꯤꯅ ꯆꯍꯤꯗ ꯆꯇꯗꯤꯗ
ꯆꯍꯤꯗꯣ ꯌꯦꯡꯗꯕ꯭ꯔꯥ ꯑꯣ ꯅꯠꯇꯦ ꯆꯍꯤ ꯌꯦꯡꯗꯕꯤꯗ ꯏꯁꯥ ꯈꯛ ꯇꯌꯦꯡꯒꯅ
ꯁꯕ ꯀꯩꯗꯤ
ꯌꯥꯗꯀꯣ ꯏꯕꯉꯣ
ꯊꯦꯡ ꯆꯥꯛ ꯈꯛꯇꯪ ꯌꯦꯡꯕꯅꯤ ꯀꯧ ꯑꯩꯗꯤ ꯆꯥꯛ ꯂꯥꯝꯃꯁꯨ ꯃꯁꯛꯇꯨ ꯐꯖꯔꯗꯤ ꯑꯗꯨꯝ ꯆꯥꯛꯁꯨ ꯂꯥꯝꯗ꯭ꯔꯦ ꯕꯤ ꯑꯗꯨꯝ ꯆꯐꯖꯔꯗꯤꯦꯀꯣ
ꯌꯥꯔꯦ
ꯍ ꯋꯥ ꯍꯥꯟꯅ ꯍꯜꯂꯛꯄꯗꯁꯨ ꯅꯨꯄꯤꯗꯨꯝ ꯁꯛꯀ ꯌꯥꯝꯌꯥꯝ ꯐꯠꯆꯔꯗꯤ ꯅꯨꯡꯉꯥꯏꯗꯅ
ꯃꯦꯒꯤꯒ ꯌꯦꯔꯨꯝ ꯐꯨꯠ ꯆꯄ ꯍꯥꯏꯔꯗꯤ ꯑꯗꯨꯝ ꯌꯥꯏ ꯍꯥꯏꯕ ꯍꯥꯏꯕ ꯆꯞ ꯃꯥꯟꯅꯩꯌꯦ ꯅꯪꯒꯤꯁꯦ ꯃꯦꯒꯤ ꯊꯣꯡꯕ ꯍꯥꯏꯔꯒ ꯌꯦꯔꯨꯝꯒꯨꯝꯕ ꯐꯨꯠꯄ ꯍꯥꯏꯔꯗꯤ ꯑꯗꯨꯝ ꯌꯥꯕ ꯃꯥꯜꯂꯦ
ꯍꯣꯏ ꯌꯥꯔꯦ ꯑꯗꯨꯗꯤ ꯑꯗꯨꯝ ꯐꯖꯔꯗꯤ
ꯂꯥꯛꯑꯣ ꯂꯥꯛꯑꯣ ꯁꯤꯗꯁꯨ ꯌꯥꯝ ꯂꯩꯔꯝꯅꯤ ꯃꯁꯛ ꯆꯗꯥꯕꯗꯤ
ꯅꯪꯒꯤ ꯑꯥꯔꯖꯦꯟꯇꯤꯅꯥ ꯃꯦꯠꯁꯁꯤꯗꯤ ꯀꯔꯝ ꯀꯥꯟꯗ ꯁꯥꯥꯟꯒꯗꯕ꯭ꯔꯣ
ꯍꯌꯦꯡ ꯍꯌꯦꯡ ꯍꯟꯆꯤꯠ ꯆꯅꯥꯅꯤꯡꯉꯥꯏ ꯃꯥꯜꯂꯦ
ꯎꯝ
ꯑꯗꯣ ꯐꯖꯗꯤ ꯐꯖꯌꯦꯅ ꯑꯩꯈꯣꯏꯒꯤ ꯃꯤꯁꯤꯗꯣ
ꯅꯣꯏ ꯊꯤꯝꯁꯨ ꯌꯥꯏꯌꯦ ꯑꯗꯨꯝ
ꯎ ꯍ ꯅꯣꯏꯒꯤꯗꯨꯗꯤ ꯑꯩꯗꯤ ꯊꯥꯖꯗꯤ ꯊꯥꯖꯗ꯭ꯔꯦ
ꯑꯁ ꯑꯩꯈꯣꯏꯒꯤꯗꯤ
ꯎ ꯑꯁꯦꯡꯕ ꯍꯥꯏꯕꯤꯌꯣ ꯍꯥꯏꯔꯗꯤ ꯅꯠꯇ꯭ꯔꯣ ꯅꯣꯏꯁꯨ ꯎꯔꯝꯅꯤꯗ
ꯑꯩꯈꯣꯏꯒꯤ ꯇꯤꯝꯗꯨꯗꯤ ꯌꯥꯕꯅꯦꯍꯦ ꯑꯩꯈꯣꯏꯒꯤ ꯁꯞꯄꯣꯔꯠ ꯇꯧꯕ ꯅꯨꯄꯥꯗꯨꯗꯤ ꯄꯣꯁ ꯇꯥꯕꯅꯤ ꯍ
ꯄꯣꯁꯇꯤ ꯇꯥꯏꯌꯦ ꯑꯗꯨ ꯁꯥꯟꯅꯕꯗꯤ ꯌꯥꯗ꯭ꯔꯦꯗ ꯍꯟꯗꯛꯇꯤ ꯅꯍꯥꯟꯗꯤ ꯍꯣꯏ ꯑꯣꯣꯁꯇꯥ ꯍꯥꯏꯕꯁꯦꯁ ꯃꯁꯇꯤ ꯑꯗꯨꯝ ꯌꯥꯏꯌꯦ ꯋꯥꯡꯁꯨ ꯋꯥꯡꯉꯦ ꯑꯗꯨ ꯑꯣꯏꯔꯁꯨ ꯄꯥꯝꯅꯦ
ꯐꯔꯤꯒꯤ ꯄꯥꯝꯗꯕ
ꯑꯁ ꯃꯥꯒꯤ ꯑꯦꯇꯤꯇ꯭ꯌꯨꯠꯇꯣ ꯄꯥꯝꯅꯦꯗ ꯑꯩꯈꯣꯏꯗꯤ ꯏꯉꯣ ꯌꯥꯝ ꯋꯥꯡꯉꯦꯗ ꯅꯨꯄꯥꯗꯣ
ꯅꯨꯄꯥ ꯅꯣꯏꯅ ꯅꯨꯄꯤꯅ ꯅꯨꯄꯥ ꯋꯥꯡꯕ ꯄꯥꯝꯃꯦꯌꯦ ꯑꯗꯨ ꯋꯥꯁ ꯋꯥꯁꯦ
ꯎꯝ ꯋꯥꯡꯉꯦ ꯃꯁꯥꯛ ꯐꯖꯩꯌꯦꯦ ꯑꯗꯨ ꯑꯣꯏꯔꯁꯨ ꯏꯒꯣ ꯌꯥꯝ ꯋꯥꯡꯉ ꯑꯅꯤꯅ ꯏꯒꯣꯅꯦ ꯍꯦ ꯅ ꯆꯥꯎ ꯀꯦꯗ ꯑꯩꯅ ꯀꯥꯏꯗꯒꯤ ꯌꯦꯡꯅꯤꯡ ꯅꯨ ꯁꯦ ꯃꯥ ꯒꯣ ꯏꯁꯀꯣꯔ ꯇꯥꯕ ꯃꯇꯝꯗ ꯍꯥꯏ ꯇꯜꯂꯦ
ꯑꯝꯄꯦꯛꯇꯨꯔꯥ
ꯑꯟꯕ ꯑꯟꯕꯦ ꯍꯥꯏꯔꯒ ꯅ
ꯍ
ꯑꯗ ꯑꯗꯦ ꯈꯥꯏꯔ ꯀ ꯀꯔꯤꯔ
ꯑꯗꯣ ꯑꯥꯏ ꯑꯦꯝ ꯕꯦꯛꯇꯨ ꯑꯃꯨꯛꯀ ꯃꯊꯪ ꯃꯦꯁꯇ ꯌꯦꯡꯕ ꯇꯥꯔꯦꯗꯅ ꯃꯥ ꯑꯃꯨ
ꯌꯦ ꯅꯁ ꯍ ꯃꯥꯒꯤ ꯕꯦꯒꯛꯇꯣ ꯑꯁꯦꯡꯕꯒꯤ ꯕꯦꯒ ꯀꯔ ꯈꯪꯗꯦ
ꯑꯗꯨꯗꯤ ꯅꯣꯏ ꯅꯨꯄꯤꯅ ꯄꯥꯝꯕꯁꯦ ꯃꯁꯛꯁꯨ ꯐꯖꯋꯣ ꯃꯤꯁꯨ ꯋꯥꯡ ꯆꯥꯎꯋꯣ ꯑꯗꯨꯒ ꯀꯔꯦꯛꯇꯔꯁꯨ ꯐꯖꯋ ꯁꯤꯅꯤꯅꯦ ꯅꯣꯏꯅ ꯍꯥꯏꯕꯁꯦ ꯑꯩꯣꯏ
ꯎꯝ ꯑꯁ ꯁꯥꯛꯄꯨꯗꯤ ꯌꯥꯝ ꯐꯖꯗ꯭ꯔꯦꯁꯨ ꯌꯥꯔꯗ ꯈꯔ ꯋꯥꯡ ꯑꯗꯨ ꯌꯥꯔꯦ ꯑꯩ꯭ꯋꯥꯣꯏꯒꯤꯗꯤ ꯃꯤ ꯐꯥꯔꯒꯛꯑ ꯈꯔ ꯋꯥꯡꯉꯗꯤ ꯌꯥꯝ ꯅꯦꯝꯦꯝꯕꯗꯤ ꯄꯥꯝꯗꯦꯕ ꯍꯣꯏ ꯑꯉꯥꯡꯒꯤꯁꯨ ꯈꯔ ꯈꯟꯒꯗꯕꯅꯦ
ꯑꯩꯏꯏ ꯅꯪ ꯍꯣꯛꯇ ꯌꯥꯏꯍꯦ ꯃꯥ
ꯑꯗꯨꯅꯦ ꯁꯥꯡꯅ ꯍꯤꯡꯕ ꯅꯠꯇꯦꯅ
ꯎꯝ ꯑꯗꯨꯗꯤ ꯁꯛ ꯌꯥꯝ ꯊꯤꯔꯁꯨ ꯃꯤ ꯋꯥꯔꯗꯤ ꯂꯧꯈ꯭ꯔꯅꯤ ꯑꯗꯨꯝ
ꯑꯁ ꯌꯥꯝ ꯊꯤꯕꯗꯤ ꯇꯜꯂꯦ
ꯑꯗꯨ ꯁꯛ ꯌꯥꯝ ꯊꯤꯕꯀꯣ ꯑꯗꯨ ꯃꯤꯗꯤ ꯋꯥꯡꯕ ꯑꯗꯨꯒ ꯑꯃꯅꯗꯤ ꯁꯛ ꯌꯥꯝ ꯐꯖꯕ ꯑꯣ ꯃꯤ ꯅꯦꯝꯕ ꯀꯃꯥꯏꯅ ꯇꯧꯕꯅꯤꯅꯪ
ꯑꯗꯨꯒ ꯑꯗꯨꯒ ꯂꯥꯁ ꯇ ꯀ ꯅꯅꯥ ꯄꯩꯁꯥ ꯄꯥꯏꯕ꯭ꯔꯣ ꯑꯗꯨ ꯆꯨꯁ ꯇ
ꯑꯁꯍꯦ ꯅꯪ ꯅꯨꯄꯤ ꯅꯣꯏ ꯅꯨꯄꯤꯁꯤꯡꯁꯦ ꯆꯠꯂꯥꯛꯀꯍꯩꯅꯦ
ꯅꯠꯇ꯭ꯔꯣ ꯐꯖꯅ ꯆꯨꯁ ꯇꯧꯒꯗꯕꯅꯦ ꯄꯨꯟꯁꯤꯒꯤ ꯑꯗꯨꯝ ꯍꯤꯡꯃꯤꯟꯅꯒꯗꯕꯗꯣ
ꯆꯂ ꯀꯃ ꯄꯁꯦ ꯑꯩꯈꯣꯏ ꯅꯤꯡꯂꯛꯇ꯭ꯔꯦ ꯇꯥꯏꯌꯦ
ꯅꯨꯄꯤꯔꯣ ꯁꯤ ꯑꯁ ꯅꯨꯄꯤ ꯌꯥꯝ ꯂꯩꯔꯕꯝꯅꯤꯅ ꯆꯤꯟꯅ ꯊꯤꯅꯣ ꯄꯊꯤ ꯌꯥꯝ ꯍꯥꯏꯩꯔꯒ ꯅꯪ ꯅꯪꯅꯦ ꯑꯩꯈꯣꯏ ꯑꯩꯗꯒꯤ ꯀꯥꯙꯔ ꯍꯥꯏꯕꯗꯣ ꯑꯩꯈꯣꯏꯗ
ꯏꯉꯟꯅꯒꯗꯔ ꯍꯥꯏꯅꯤ
ꯈꯗꯔ ꯍꯥꯏꯕ ꯅꯠꯇ꯭ꯔꯣ ꯅꯍ
ꯎꯝ ꯑꯇ ꯍꯩꯖꯗꯦꯀꯣ ꯑꯩꯈꯣꯏꯗꯤ ꯌꯥꯝ ꯆꯝꯅ ꯍꯤꯡꯖꯕ ꯄꯨꯟꯁꯤꯅꯤ
ꯉꯥꯏꯌꯣ ꯅꯣꯏꯗꯤ ꯃꯄꯥꯟꯗ ꯀꯔꯤ ꯊꯕꯥꯛ ꯇꯧꯔꯒ ꯂꯩꯕ꯭ꯔꯥ
ꯊꯕꯛ ꯇꯧꯗꯦ ꯑꯩꯗꯤ ꯊꯕꯛ ꯇꯧꯕ ꯇꯧꯗ꯭ꯔꯤꯌꯦ
ꯎꯝ
ꯆꯥꯔꯒ ꯂꯩꯅ
ꯅꯨꯡꯉꯥꯏꯑꯅ ꯀꯣꯏꯁꯨꯅꯤꯗ ꯆꯥꯌꯦꯦ ꯍꯤꯇꯦ ꯇꯨꯝꯃꯦꯃꯦ ꯑꯃꯨꯛ ꯍꯒꯔꯂꯦ ꯆꯥꯦ
ꯑꯩꯣꯏ ꯑꯩꯈꯣꯏ ꯑꯩꯈꯣꯏ ꯏꯃꯨꯡꯒꯤ ꯄꯩꯁꯥ ꯑꯩꯅ ꯂꯣꯏꯅꯃꯛ ꯆꯥꯕ ꯂꯣꯏꯅ ꯂꯧꯧꯔꯦ ꯊꯕꯛ ꯄ꯭ꯔꯣꯕ꯭ ꯄꯨꯁꯦ
ꯏꯊꯟꯗ ꯂꯩꯕ꯭ꯔꯥꯅ
ꯎꯆꯦ ꯂꯩꯅꯤ
ꯇꯔꯤꯕ ꯍꯣꯁꯇꯦꯜ ꯑꯣ ꯑꯣ ꯎꯝ ꯌꯥꯏꯦ ꯍꯣꯁꯇꯦꯜꯗ ꯂꯩꯔꯒ ꯍꯤꯞꯄꯨꯔꯒ ꯑꯗꯨꯝ ꯋꯥꯔꯤ ꯁꯥꯟꯅꯥꯑꯣ ꯅꯥꯅꯨ ꯑꯁ ꯑꯁ ꯅꯨꯄꯤ ꯈꯔ ꯄꯩꯁꯥ ꯄꯥꯏꯕꯁꯨ ꯊꯤꯌꯣ ꯌꯥꯝ ꯌꯥꯝ ꯀꯣꯜ ꯇꯧꯔꯒ
ꯑꯩꯗꯤ ꯑꯗꯨ ꯄꯥꯝꯗꯦꯗ ꯅꯨꯄꯤꯒꯤ ꯃꯈꯥꯗ ꯍꯤꯡꯅꯤꯡꯗꯦꯗ
ꯍꯤꯡꯕꯣ ꯍꯥꯏꯌꯣ ꯅꯨꯄꯤꯒꯤ ꯃꯈꯥꯗ ꯂꯥꯛꯌꯣ ꯍꯥꯏꯕ ꯅꯠꯇꯦꯗ ꯅꯨꯄꯤꯁꯤꯡꯁꯨ ꯈꯔ ꯐꯥꯕ ꯂꯩꯕꯅꯤꯗ ꯂꯣꯏꯅ ꯊꯤꯕ ꯅꯠꯇꯦ ꯄꯩꯁꯥ ꯄꯥꯏ ꯍꯥꯏꯔ ꯃꯦꯔꯤ ꯀꯣꯝꯒꯨꯝꯕ ꯅꯠꯇꯦꯗ
ꯀꯣꯝꯅ ꯍꯥꯏꯕꯗꯨꯗꯤ ꯑꯩꯁ ꯑꯗꯨꯗ ꯃꯥ ꯅꯨꯄꯥ ꯑꯣꯏ ꯌꯥꯝ ꯁꯤꯇꯅ ꯍꯥꯏꯌꯦ ꯑꯥ
ꯃꯦꯔꯤ ꯀꯣꯝ ꯨꯝꯃ ꯂꯣꯣꯏ ꯅ ꯃꯥ ꯃꯦꯔꯤ ꯀꯣꯝ ꯅꯠꯇꯦ
ꯑꯗꯨ ꯑꯩꯗꯤ ꯅꯨꯄꯤꯅ ꯊꯂꯣꯞ ꯄꯩꯁꯥ ꯄꯥꯏꯔꯒ ꯅꯨꯄꯥꯅ ꯀꯩꯁꯨ ꯇꯧꯗꯕꯗ ꯑꯗꯨꯗꯤ ꯇꯜꯂꯦꯗ
ꯅꯨꯄꯥꯁꯨ ꯅꯪꯁꯨ ꯊꯕꯛ ꯇꯧꯑꯣꯣ ꯅ ꯅꯪ ꯅꯨꯄꯤꯁꯨ ꯊꯕꯛ ꯇꯧꯂꯣ
ꯑꯁ ꯅꯨꯄꯤꯗꯤ ꯊꯕꯛ ꯇꯧꯍꯟꯅꯤꯡꯗꯦ ꯑꯩꯈꯣꯠ ꯌꯥꯝ ꯆꯥꯏꯌꯦ ꯅꯨ
ꯎꯝ ꯅꯪꯒꯨꯝꯕ ꯅꯨꯄꯥꯁꯦꯅꯦ ꯈ꯭ꯋꯥꯏꯗꯒꯤ ꯄꯥꯝꯃꯁꯦ ꯑꯩꯈꯣꯏꯁꯦ
ꯅꯨꯄꯤꯁꯤꯡꯁꯦ ꯄꯩꯁꯥ ꯄꯥꯏꯁꯦ ꯃꯥꯒꯤ ꯑꯄꯥꯝꯕꯁꯨ ꯅꯋꯥ ꯂꯧꯕꯤꯗꯦꯒꯤ ꯇꯥꯏꯞꯇ ꯇꯧꯔꯛꯑꯦꯕ
ꯊꯕꯥꯛ ꯇꯥꯎꯗꯕꯤꯗ